ꯍꯂꯣ ꯇꯥꯏꯌꯦ ꯇꯥꯏꯌꯦ ꯇꯥꯏꯌꯦ ꯎꯝ꯫ ꯍꯣꯏ꯫
ꯑꯣꯀꯦ ꯌꯥꯔꯦ꯫ ꯎꯪ ꯎꯪ ꯀꯩꯅꯣ ꯑꯩ ꯍꯥꯏꯔꯛꯀꯦ ꯑ ꯀꯔꯤ ꯇꯨꯋꯜꯞ ꯃꯤꯅꯠꯁ ꯇꯨꯋꯜꯐ ꯃꯤꯅꯠꯁꯦ ꯋꯥꯟ ꯑꯋꯥꯔꯃꯨꯛ ꯁꯥꯟꯅꯗꯣꯏꯅꯦꯕ ꯃꯉꯥꯔꯛ ꯇꯧꯔꯛꯀꯅꯤꯕ ꯑꯩ ꯃꯊꯟꯇ ꯀꯛꯆꯒꯤꯈꯤꯕꯅꯦꯕ ꯇꯨꯋꯜꯞ ꯃꯤꯅꯠꯁ꯫ ꯁꯨꯔꯀꯥꯟꯗ꯫ ꯑꯗꯣ ꯋꯥ꯫ ꯑꯗꯣ ꯅꯪꯅ ꯈꯔ ꯌꯥꯝ ꯉꯥꯡꯉꯛꯄ ꯇꯥꯔꯦ ꯍꯥꯏꯗꯤ ꯊ꯭ꯔ ꯇꯤ ꯄꯥꯔꯁꯦꯟ ꯌꯧꯗ ꯇꯥꯔꯒꯗꯤ ꯄꯩꯁꯥꯗꯣ ꯆꯪꯉꯛꯑꯣꯏꯕ꯫
ꯑꯗꯨ ꯄꯩꯁꯥ ꯆꯪꯉꯛꯏꯁꯦ ꯅꯪꯒꯤꯁꯨ ꯆꯪꯉꯛꯇꯣꯏꯔꯕ ꯑꯩꯁꯨ ꯆꯪꯉꯛ ꯃꯊꯟꯇ ꯑꯣ ꯋꯥꯟꯁ ꯆꯉꯄꯁꯤꯅ ꯂꯣꯏꯔꯦꯕ ꯅꯪ
ꯑꯍ ꯂꯣꯏꯗꯕ ꯃꯥꯜꯂꯦ ꯑꯩ ꯁꯤꯁꯦ ꯇꯧꯔꯒ ꯑꯃꯨꯛ ꯆꯪꯉꯛ꯫ ꯀꯗꯔ꯫
ꯑꯗꯨꯗꯤ ꯑꯩ ꯍꯪꯉꯛꯈꯤꯒꯦ ꯑꯣ ꯐꯩꯅꯦ ꯅꯣꯏꯒꯤꯗꯤ ꯑꯣꯈꯦ ꯑꯣꯈꯦ꯫ ꯄꯩꯁꯥꯁꯦ ꯌꯥꯝꯅ ꯄꯥꯏꯕꯒꯤ ꯃꯑꯣꯡꯅꯦꯕ ꯅꯠꯇ꯭ꯔ꯫ ꯈꯪꯉꯕ ꯑꯩꯁꯦ ꯉꯁꯤꯁꯦ꯫ ꯆꯠꯂꯨꯏꯕ꯫ ꯑꯦꯝꯌꯨꯗ ꯆꯠꯂꯨꯁꯤꯗꯅꯦ꯫
ꯎꯝ꯫
ꯈꯣꯡꯁꯦ ꯁꯦꯛꯑ ꯁꯦꯛꯑꯒ ꯆꯠꯂꯦ ꯑꯩꯒꯤ ꯑꯃꯨꯕ ꯃꯆꯨꯒꯤ ꯅꯍꯥꯟ ꯗ꯭ꯔꯦꯁ ꯑꯃ ꯁꯀꯔꯠ ꯑꯃꯥ ꯂꯩꯌꯦꯕꯀꯣ ꯁꯀꯠ ꯆꯁ ꯆꯠꯂꯦ ꯋꯥꯏꯠꯀꯤ ꯐꯨꯠꯃꯜꯜꯂꯤ ꯂꯩ ꯑꯗꯨꯒ ꯑꯩꯒꯤ ꯁꯝꯕꯨ ꯃꯥꯟꯕꯤꯔꯕ ꯄꯨꯜꯂꯦ ꯑꯗꯨꯗꯨꯒ ꯑꯩꯁꯦ ꯑꯗꯨꯗꯨꯒ ꯑꯩ ꯁꯤ ꯀꯩꯗꯣ ꯍꯥꯏꯕ ꯃꯇꯝꯗ ꯈꯔ ꯀꯦꯗꯤ ꯀꯦꯗꯦꯕ ꯑꯩꯗꯣ ꯐꯥꯎꯟꯗꯦꯁꯟ ꯐꯟꯗꯦꯟ ꯊꯥꯗꯦ ꯄꯣ ꯑꯣꯟꯂꯤ ꯖꯁ ꯀꯣꯝꯄꯦꯛ ꯈꯛꯇꯪ ꯊꯥꯔꯒ ꯆꯠꯂꯦꯕ ꯀꯣ ꯑꯗꯩꯗꯨꯗ ꯑꯩꯈꯣꯏꯒꯤ ꯁꯤꯅꯤꯌꯔ ꯃꯌꯥꯝꯒꯤꯅ ꯁꯤꯁꯦ ꯗꯤꯖꯔꯇꯦꯁꯟ ꯇꯥꯕ ꯖꯥꯠꯅꯦꯕ ꯗꯤꯖꯔꯇꯦꯁꯟ ꯅꯨꯃꯤꯠ ꯇꯥꯕ ꯑꯗꯣ ꯃꯣꯏ ꯃꯌꯥꯝꯗꯣ ꯗ꯭ꯔꯦꯁꯀ ꯑꯣ ꯐꯣꯔꯃꯦꯜ ꯅꯨꯄꯥꯒꯗꯣ ꯐꯣꯔꯃꯦꯜꯗꯒ ꯁꯦꯠꯂꯒ ꯃꯁꯥ ꯅꯥꯟꯅ ꯅꯥꯟꯅ ꯂꯥꯛꯑꯦꯅ ꯅꯍꯥꯟꯒꯩꯗꯤ ꯍꯥꯄꯨ ꯍꯥꯄꯨ ꯍꯅꯥꯏ ꯃꯌꯥꯝꯗꯣ
ꯎꯝ
ꯁꯦꯂꯒ ꯂꯌꯦ ꯃꯣꯏꯗꯣ ꯑꯗꯨ ꯑꯗꯨꯒ ꯑꯩ ꯏꯃꯥꯟꯅꯕꯤ ꯑꯃ ꯑꯩꯈꯣꯏ ꯁꯤꯅꯤꯌꯔ ꯑꯃ ꯏꯃꯥꯟꯅꯕꯤ ꯑꯩꯅ ꯇꯣꯟꯇꯣꯟ ꯇꯣꯟꯇꯣꯟ ꯑꯃ ꯇꯥꯡꯈꯨꯜ ꯅꯨꯄꯤ ꯑꯃ ꯑꯩꯒ ꯄꯨꯟꯕ ꯑꯗꯣ ꯑꯗꯨꯒꯤ ꯅꯨꯄꯤꯗꯣ ꯍꯣ ꯍꯣ ꯍꯣ ꯑꯗꯨꯏ ꯅꯨꯄꯤꯗꯣ ꯃꯥꯗꯣ ꯆꯠꯃꯤꯟꯅꯕꯗꯣ ꯃꯥꯗꯣ ꯂꯩꯔꯝꯃꯦꯕ ꯃꯥꯒꯤ ꯗꯤꯖꯔꯇꯦꯁꯟꯗꯨꯁꯨ ꯑꯩꯅ ꯇꯥꯛꯑꯦꯕꯀꯣ ꯍꯥꯏꯗꯤ ꯇꯥꯛꯄꯅ ꯌꯥꯝ ꯇꯥꯛꯄꯗꯤ ꯅꯠꯇꯦ ꯑꯗꯨꯁꯨ ꯃꯇꯦꯡ ꯈꯔ ꯈꯔ ꯄꯥꯡꯉꯦꯕ ꯃꯇꯦꯡ ꯃꯆꯥ ꯃꯆꯥ ꯃꯥꯅ ꯈꯪꯗꯕ ꯀꯥꯟꯗ ꯍꯪꯛꯄꯗꯣ ꯑꯗꯨ ꯇꯧꯕꯅꯦꯕ ꯑꯗꯥ ꯃꯥꯅ ꯃꯥꯗꯣ ꯐꯝꯃꯒ ꯂꯩꯔꯝꯃꯦ ꯐꯝꯃ ꯂꯩꯕꯗꯨꯗ ꯋꯥꯔꯤ ꯁꯥꯟꯝꯗꯨꯅ ꯅꯨꯄꯤ ꯑꯃꯁꯨ ꯐꯝꯃꯒ ꯂꯩꯔꯝꯃꯦꯕ ꯅꯨꯄꯤꯗꯨꯅ ꯍꯥꯏꯅꯦ ꯉꯁꯤ ꯀꯩ ꯂꯩꯒꯦ ꯅꯪ ꯌꯥꯝ ꯀꯤꯔꯒ ꯂꯥꯛꯏꯗꯨ ꯑ ꯀꯩꯝ ꯂꯩꯇꯦꯅ ꯍꯥꯏ ꯀꯣ ꯅꯠꯇꯦ ꯉꯁꯤ ꯀꯩ ꯂꯩꯒꯦ ꯍꯥꯏꯕ ꯀꯝ ꯂꯩꯇ ꯍꯥꯏꯕ ꯅꯪ ꯌꯥꯝ ꯀꯤꯔꯒ ꯂꯥꯛꯏꯅ ꯑꯩꯌꯦ ꯑꯩꯅ ꯑꯣ ꯀꯩꯝ ꯂꯩꯇꯦꯗ ꯑꯗ ꯍꯥꯏꯕ ꯅꯇꯦ ꯑꯩꯟ ꯍꯥꯏꯕꯗꯤ ꯃꯤꯅ ꯀꯦꯔꯒ ꯂꯥꯛꯄꯁꯦ ꯃꯣꯏ ꯃꯕꯨꯛ ꯌꯦꯛꯄ꯭ꯔꯥ ꯍꯥꯏꯕꯅꯤ ꯑꯗꯨꯃꯥꯏ ꯍꯥꯏꯔꯛꯏꯗꯣ ꯃꯥꯏꯁꯦ ꯁꯤꯕꯅꯣ ꯅꯣꯡꯃꯇꯁꯨ ꯋꯥꯔꯤ ꯁꯥꯟꯅꯗꯕ ꯃꯥꯅ ꯑꯩꯉꯣꯟꯗ ꯑꯗꯨꯃꯥꯏꯅ ꯍꯥꯏꯕ ꯌꯥꯕ꯭ꯔꯣ ꯍꯥꯏꯗꯤ ꯔꯣꯖꯤ ꯍꯥꯏꯕ ꯅꯨꯄꯤ ꯑꯗꯨꯕꯨ ꯑꯩꯕꯨ ꯅꯣꯡ ꯇꯕꯨ ꯋꯥꯔꯤ ꯁꯥꯟꯅꯖꯈꯤꯗꯦ ꯍꯥꯏꯕ
ꯅꯪ ꯔꯣꯖꯤ ꯍꯥꯏꯗꯤ ꯀꯅꯥꯅꯣ ꯍꯥꯏꯁꯦ
ꯅꯨꯄꯤ ꯑꯃ ꯍꯧꯖꯤꯛꯀꯤ ꯁꯦꯅꯤꯌꯔꯅꯦꯕ ꯍꯣ ꯑꯗꯨꯒꯤ ꯅꯨꯄꯤꯁꯦ ꯁꯤ ꯑꯗꯨꯗꯨꯅ ꯌꯥꯝ ꯀꯦꯔꯒ ꯂꯥꯛꯏ
ꯏꯆꯦ ꯑꯣꯏꯔꯝꯅꯤ
ꯊꯧ ꯇꯥꯗꯦꯁꯤꯅꯤ ꯑꯩꯅ ꯍꯥꯏꯅꯤꯡꯉꯤꯁꯦ ꯑꯗꯨꯒ ꯀꯦꯔꯒ ꯂꯥꯛꯏ ꯏꯃꯥꯟꯅꯕꯤꯁꯤꯅꯗꯤ ꯑꯩꯉꯣꯟꯗ ꯌꯥꯝ ꯐꯖꯩ ꯅꯪꯗꯣ ꯃꯦ ꯁꯨꯃꯥꯏꯅ ꯂꯥꯛꯏꯁꯦ ꯀꯥꯏ ꯍꯥꯏꯅꯦꯕ ꯈꯪꯉꯕꯣ ꯑꯗꯨꯒ ꯃꯥꯅꯏꯁꯤ ꯅꯪ ꯉꯁꯤꯗꯤ ꯌꯥꯝ ꯀꯦꯔꯒ ꯂꯥꯛꯏ ꯀꯔꯤ ꯆꯥꯅꯔꯤꯒꯦ ꯍꯥꯏꯕꯅꯤꯗ ꯍ ꯍ ꯍ ꯍꯥꯏꯔꯒ
ꯏꯃꯥꯟꯅꯕ ꯑꯃ ꯀꯔꯤꯕ ꯀꯩ ꯍꯥ ꯁꯤ ꯀꯛꯆꯤꯡ ꯃꯆꯥ ꯑꯃ ꯂꯩꯌꯦꯕ ꯏꯃꯥꯟꯅꯕ ꯑꯃ ꯑꯗꯨꯗꯣ ꯃꯥꯗꯣ ꯃꯥꯏ ꯅꯨꯄꯤ ꯂꯩꯔꯦꯅ ꯉꯥꯁꯤꯁꯦ ꯑꯩꯉꯣꯟꯗ ꯀꯧꯕ ꯋꯥꯅꯤꯗ ꯑꯩ ꯉꯛꯏ ꯅꯍꯥꯟꯈꯩꯗꯤ ꯀꯣ ꯅꯤꯁꯤꯇꯥ ꯍꯥꯏ ꯅꯨꯡꯉꯥꯏꯕꯣ ꯂꯝꯕꯤꯗ ꯊꯦꯡꯅꯁꯨ ꯅꯤꯁꯤꯇꯥ ꯇꯅ ꯂꯥꯎꯔꯛ ꯑꯗꯨ ꯃꯥꯡꯗ ꯃꯥꯗ ꯐꯦ ꯑꯃ ꯉꯥꯎꯗ ꯃꯗ ꯑꯩ ꯉꯛꯑꯦ ꯑꯩ ꯊꯃꯣꯏ ꯉꯛꯈꯔ꯭ꯦ ꯇꯥꯏ ꯑꯗꯨꯒꯨꯝꯕ ꯄꯥꯝꯃꯦ ꯀꯥꯏ ꯑꯗꯨ ꯂꯣꯌꯦꯜ ꯑꯣꯏꯕꯒꯤ ꯁꯤꯝꯇꯝ ꯅꯠꯇꯦꯀꯣ ꯐꯦꯛ ꯂꯣꯌꯦꯜ ꯀꯧꯋꯦ ꯑꯗꯣ ꯃꯥꯏꯅ ꯐꯦꯛ ꯂꯣꯌꯦꯜ
ꯃꯥꯏ ꯅꯨꯄꯤꯅ ꯈꯔ ꯁꯥꯊꯤꯔꯝꯅꯤ ꯑꯗꯨꯅꯅꯦ
ꯃꯥꯏ ꯅꯨꯄꯤꯗ ꯄꯩꯁ ꯄꯥꯏꯕ ꯅꯨꯄꯤ ꯑꯣꯏꯕ ꯑꯗꯨꯅꯅꯤ
ꯑꯣ ꯑꯗꯨꯗꯅꯦ
ꯑꯥꯢꯐꯣꯟ ꯁꯤꯛꯁꯇꯤꯟ ꯄꯥꯏꯕ ꯅꯨꯄꯤ ꯁꯤꯛꯁꯇꯤꯟ ꯇꯔꯥ ꯇꯔꯨꯛ ꯄꯥꯏꯕ ꯅꯨꯄꯤ
ꯑꯗꯨꯗꯤ ꯀꯩꯅꯣ ꯇꯧꯕꯩ ꯑꯣꯏꯔꯝꯅꯤ ꯍꯥꯏꯗꯤ ꯀꯩ ꯍꯥꯏ ꯃꯥꯗꯣ ꯑꯃ ꯅꯨꯄꯤꯗꯣ ꯀꯥꯏꯅꯗꯅꯕ ꯍꯣꯠꯅꯕꯗ ꯅꯨꯄꯤꯗꯣ ꯌꯥꯅꯕ ꯆꯠꯂꯤꯅꯤ
ꯅꯨꯄꯥꯁꯤ ꯆꯍꯤ ꯀꯨꯟꯊ꯭ꯔꯥ ꯍꯦꯜꯂꯦ ꯍꯥꯏꯌꯦꯕ ꯈꯪꯉꯕ ꯑꯗꯨꯝ ꯑꯍꯟꯁꯨ ꯃꯥꯜꯂꯦꯕꯀꯣ ꯃꯥꯁꯦ ꯀꯛꯆꯤꯡꯗꯩꯅꯦꯕ ꯑꯩꯁꯦ ꯃꯥꯁꯦ ꯁꯉꯥꯏꯗ ꯍꯧꯖꯤꯛꯀꯤ ꯇꯣꯟꯇꯣꯟꯁꯤꯒ ꯑꯩꯒ ꯑꯗꯩ ꯔꯨꯗꯤꯁꯀ ꯕꯣꯂꯦꯛꯁꯀ ꯇꯧꯔꯒ ꯈꯪꯅ ꯀꯕ ꯕ꯭ꯔꯥ ꯇ ꯃꯗꯨꯁꯤ ꯀꯣ ꯕꯥꯗ ꯅꯍꯥꯟꯈꯩꯩꯅꯅꯦ ꯅꯤꯁꯤꯇꯥ ꯅꯤꯁꯤꯇꯥ ꯅꯨꯡꯉꯥꯏꯕ ꯀꯥꯏꯅ ꯇꯧꯏ ꯈꯪꯉꯕ ꯑꯗꯨꯒ ꯑꯩꯈꯣꯏ ꯁꯤ ꯑꯥꯔ ꯗꯣ ꯅꯨꯄꯤꯁꯦ ꯑꯩꯈꯣꯏꯒꯤ ꯑꯗꯨꯝ ꯃꯣꯏ ꯂꯥꯏꯔꯤꯛ ꯇꯝꯃꯤꯟꯅꯕ ꯅꯨꯄꯤꯅꯦꯕ ꯎꯝ ꯈꯥꯕ ꯅꯨꯄꯤꯁꯦ ꯃꯥꯅ ꯀꯣꯏꯌꯦꯗ ꯑꯗꯨꯝ ꯈꯪꯉꯁꯨꯗ ꯃꯥꯅ ꯀꯣꯏꯗꯦ ꯀꯥꯏꯗ ꯅꯣꯗꯝ ꯃꯅꯩꯒ ꯁꯨꯝ ꯌꯦꯦꯜꯂꯦꯕ ꯑꯣ ꯌꯥꯝ ꯇꯥꯅꯤꯡꯗꯦꯕ ꯑꯗꯨꯗꯨꯒꯅꯦ ꯑꯩꯈꯣꯏꯒꯤ ꯁꯤꯌꯥꯔꯗꯣ ꯑꯩꯅ ꯑꯦꯖꯝ ꯅꯨꯡꯉꯥꯏꯕ꯭ꯔꯣ ꯄꯩꯈꯥ ꯅꯨꯡꯉꯥꯏꯕ꯭ꯔꯣ ꯍꯪꯕꯗ ꯃꯥꯁꯦ ꯅꯨꯡꯉꯥꯏꯌꯦ ꯃꯥꯁꯇꯔ ꯂꯣꯏꯔꯦꯒ꯭ꯔꯦ ꯍꯥꯏ ꯑꯩꯗꯤ ꯀꯪꯒ꯭ꯔꯦꯆꯨꯂꯦꯁꯟ ꯍꯥꯏꯕ ꯈꯛꯇꯨꯅꯦꯕꯣ ꯀꯣ ꯑꯗꯨ ꯨ ꯁꯇꯤꯤꯟ ꯊꯣꯛꯦꯁꯨ ꯀ ꯆ ꯇꯧ ꯀ ꯊꯨ ꯊꯨ ꯇꯧꯔꯤ ꯀꯔꯤ ꯈꯗꯒꯤꯀꯣ ꯍꯥꯏꯔꯨꯔꯕꯅꯤꯅ ꯑꯩꯅꯥꯟꯅ
ꯎꯝ
ꯑꯗꯨꯃꯥꯏꯅ ꯇꯧꯋꯦ ꯕꯦꯟ ꯅꯦ ꯈꯁꯤꯅꯤ ꯑꯗꯨ ꯁꯤ ꯗꯦ ꯐꯣꯔꯃꯦꯦꯜ ꯀꯃ ꯍꯥꯏꯔꯒ ꯗ ꯀꯧꯕ ꯀꯧꯔꯛꯇꯦ ꯖꯁ ꯌꯦꯡꯉꯛꯑꯦ ꯑꯗꯨꯒ ꯃꯥꯗ ꯋꯥꯏꯠ ꯁꯔꯠ ꯑꯃ ꯂꯩ ꯑꯗꯨꯒ ꯕ꯭ꯆ ꯀꯂꯔꯒꯤ ꯄꯦꯟ ꯑꯃ ꯁꯦꯠꯂꯦ ꯑꯦꯟ ꯗꯦꯟ ꯐꯔꯃꯦꯜ ꯁꯨꯁ ꯀꯩꯀꯥ ꯇꯣꯡꯉꯦ ꯌꯥꯝ ꯐꯖꯅ ꯂꯩꯔꯝꯃꯦ ꯍꯣꯏ ꯂꯥꯏꯔꯤꯛ ꯍꯩꯕ ꯃꯤ ꯌꯥꯝ ꯃꯥꯜꯂꯦ ꯒ꯭ꯌꯥꯅꯝ ꯇꯥꯕ ꯐꯩ ꯍꯥꯏꯅꯦ ꯍꯣꯏ ꯍꯩꯕꯨꯗꯤ ꯍꯩ ꯑꯣ ꯃꯥꯗꯣ ꯀꯩꯝ ꯀꯛ ꯍ ꯏꯃꯥꯟꯅꯕꯤꯗꯣ ꯉꯁꯥꯏꯒꯤ ꯇꯥꯡꯈꯨꯜꯗꯨꯅ ꯍꯪꯉꯦ ꯀꯧꯔꯛꯄ꯭ꯔꯥ ꯈꯣꯠꯄ꯭ꯔꯥꯅ ꯑꯩꯅ ꯀꯧꯔꯛꯇꯦ ꯑꯗꯨꯝ ꯈꯨꯝꯃꯦ ꯀꯩꯒꯤꯅꯣ ꯑꯗꯨꯗꯤ ꯑꯩꯅ ꯈꯪꯗꯦ ꯍꯥꯏ ꯑꯗꯨꯒ ꯃꯥꯗꯣ ꯃꯥꯒꯤ ꯀꯕꯔꯗꯣ ꯃꯈꯣꯨꯝꯗꯣ ꯊꯥꯒꯠꯂꯛꯑꯦꯕ ꯈꯪꯕ ꯑꯦꯠ ꯀ꯭ꯂꯥꯁꯥꯁ ꯃꯥꯁꯇꯔ ꯂꯣ ꯏꯦꯅ ꯇꯧꯔꯒ
ꯎꯝ
ꯑꯗ ꯑꯩꯅ ꯀꯪꯒ꯭ꯔꯦꯆꯨꯂꯦꯁꯟ ꯗꯤꯌꯔ ꯁꯤꯅꯤꯌꯔꯅ ꯊꯥꯔꯦ
ꯎꯝ
ꯑꯗꯨꯗ ꯃꯥꯗꯣ ꯑꯦ ꯏꯃꯥ ꯏꯃꯥꯏ ꯊꯦꯡꯀ꯭ꯌꯨ ꯍꯥꯏꯔꯀꯥꯟꯗ ꯑꯩꯗꯣ ꯈꯤꯇꯪ ꯄꯦꯔꯥ ꯃꯆꯥ ꯑꯃ ꯏꯕꯀꯣ ꯑꯍꯥꯎ ꯅꯪꯗ ꯑꯗꯨꯝ ꯅꯪꯒꯤ ꯐ꯭ꯌꯨꯆꯔ ꯅꯪꯒꯤ ꯄꯦꯁꯟꯗꯣ ꯅꯪꯒꯤ ꯗ꯭ꯔꯤꯝꯗꯣ ꯅꯪ ꯅꯤꯡꯖꯕꯗꯣ ꯊꯨꯡꯕ ꯗꯉ ꯉꯁꯥꯏ ꯋꯥꯏꯠ ꯁꯔꯠꯣ ꯑ ꯭ꯔꯥꯏꯠ ꯑꯦꯟ ꯄꯤꯌꯣꯔ ꯑꯦꯁ ꯑꯦ ꯋꯥꯍꯤꯠ ꯁꯔꯠ ꯀꯥꯏꯔꯒ ꯍꯥꯏꯒ ꯑ ꯍꯥꯐ ꯌꯔ ꯐ꯭ꯌꯨꯆꯔ ꯏꯖ ꯭ꯔꯥꯏꯠ ꯑꯦꯟ ꯄꯤꯌꯣꯔ ꯑꯦꯁ ꯑꯦ ꯋꯥꯏꯠ ꯁꯦꯠ ꯀꯥꯏꯅ ꯍꯥꯏꯖꯜꯂꯦ ꯑꯩꯁꯦ ꯍꯥꯏꯗꯦ ꯍꯒꯦ ꯍꯥꯏꯇꯥꯔꯦ ꯏꯪꯒꯥꯁꯤꯗꯣ ꯂꯣꯟꯁꯤꯟꯕꯅꯦ ꯑꯩꯅ ꯂꯣꯟꯁꯤꯟꯕꯅꯦ ꯃꯗꯣ ꯍꯥꯏꯌꯦ ꯈꯔ ꯑꯗꯨ ꯑꯗꯨ ꯌꯥꯎꯅꯣ ꯃꯁ ꯂꯩ ꯑ ꯑ ꯑꯗꯨꯃꯥꯏꯅ ꯇꯝꯣꯏꯁꯦ ꯃꯥꯏ ꯋꯥ ꯋꯥꯔꯤꯦ ꯁꯦ ꯑꯩ ꯊꯥꯔꯔꯣꯏꯅ ꯈꯜꯂꯦ ꯍꯥꯇꯥꯕ
ꯎꯝ
ꯑꯗꯨꯗꯨꯒ ꯑꯗꯨꯗꯨꯅꯅꯦ ꯑꯩꯈꯣꯏꯁꯦ ꯃꯃꯥꯟꯅꯕ ꯑꯃ ꯂꯩꯌꯦꯕꯀꯣ ꯃꯥꯁꯅ ꯍꯥꯃꯨ ꯀꯩꯗꯣ ꯆꯥꯈ꯭ꯔꯕ ꯀꯗ ꯑꯈꯣꯏꯁꯦ ꯆꯥ ꯁꯤꯗ ꯊꯦꯡꯅꯈꯤꯕ ꯍꯧꯖꯤꯛꯀꯤ ꯃꯃꯥꯟꯅꯕꯁꯦ ꯃꯥꯒꯤ ꯅꯨꯄꯤꯒ ꯑꯩꯒꯤ ꯋꯥꯔꯤꯒꯁꯨ ꯑꯗꯨꯝ ꯂꯤꯔꯛꯈꯤꯕ ꯃꯇꯝꯗꯨꯗ ꯑꯗꯣ ꯃꯥꯁꯤ ꯄꯤ ꯇꯣꯛꯅꯔꯦ ꯍꯧꯖꯤꯛꯁꯦ ꯈꯪꯕ꯭ꯔꯥ ꯑꯗꯣ ꯃꯥꯁꯦ ꯑꯩꯒꯤ ꯏꯟꯁꯇꯥꯗ ꯐꯣꯂꯣ ꯇꯧꯅꯕ ꯀꯨꯏꯗ꯭ꯔꯤꯕꯥ ꯑꯗꯨꯗ ꯐꯣꯂꯣ ꯇꯧꯅꯕꯁꯤꯗ ꯃꯥꯁꯦ ꯉꯔꯥꯡ ꯆꯤꯡꯒ ꯑꯃ ꯊꯥꯒꯠꯂꯦ ꯌꯥꯝ ꯊꯤꯟ ꯐꯖꯩꯑꯕ ꯆꯤꯡꯁꯦ ꯈꯨꯐꯖꯕ ꯃꯥꯅ ꯊꯥꯒꯠꯂꯛꯄꯁꯦ ꯑꯩꯁꯦ ꯆꯠꯅꯤꯡꯉꯦꯕ ꯑꯗꯩꯗꯨꯗꯥ ꯑꯥ ꯃꯅꯤꯄꯨꯔꯗꯅꯤ ꯃꯅꯤꯄꯨꯔꯗ ꯑꯗꯨꯗ ꯑꯩꯈꯣꯏ ꯑꯩꯈꯣꯏꯒꯤ ꯈꯣꯏꯖꯦꯛꯁꯦ ꯑꯩꯅ ꯍꯥꯏꯕ ꯆꯤꯡꯁꯦ ꯀꯩ ꯆꯤꯡꯗꯣꯝꯇ ꯍꯪꯉꯛꯑꯣ ꯅꯪꯒꯤ ꯅꯃꯥꯟꯅꯕ ꯀ꯭ꯔꯤꯁꯅꯗꯨꯗꯅ ꯑꯩꯅ ꯍꯥꯏꯜꯂꯦꯕ ꯑꯗ ꯑꯩꯈꯣꯏ ꯆꯦꯅ ꯍꯪꯉꯛꯀꯦ ꯍꯥꯏꯔ ꯍꯥꯏꯔꯛꯇꯦꯅ ꯍꯥꯏꯔꯛꯑꯕ ꯑꯗ ꯈꯝꯃꯐꯝ ꯍꯥꯏ ꯍꯥꯏ ꯂꯨꯄꯥ ꯆꯥꯝꯃ ꯄꯤꯌꯣ ꯍꯥꯏꯔ ꯂꯩ ꯎ ꯑꯗꯨꯗꯒꯤꯗꯤ ꯑꯃꯨꯛ ꯍꯥꯏ ꯂꯩ ꯍꯥꯏ ꯇ ꯍꯥꯏꯔ ꯑꯩꯗꯣ ꯀꯩ ꯍꯥꯏꯔꯝꯗ꯭ꯔꯕꯅꯦꯕꯀꯣ ꯑꯗꯨꯒꯅꯦ ꯉꯁꯤ ꯉꯔꯥꯡ ꯑꯍꯤꯡ ꯄꯨꯡ ꯕꯥꯔꯣ ꯑꯗꯨꯋꯥꯏꯗ ꯊꯥꯔꯛꯑ ꯂꯩꯔꯝꯃꯤꯅꯦꯍ ꯇꯦꯛꯁ ꯑꯣꯏꯅ ꯇꯥꯗꯥ ꯍ ꯍꯣꯏ ꯀꯩꯅꯣꯒꯣ ꯃꯦꯞꯀ ꯀꯣꯟꯅꯔꯒ ꯁꯤꯁꯤꯅꯤ ꯈꯣꯠꯄꯅꯤ ꯀꯥꯏꯅ ꯇꯧꯔꯒ ꯑꯩꯅ ꯑꯣ ꯑꯗꯨꯗꯤ ꯃꯥꯗꯣ ꯃꯐꯝꯗꯣ ꯗꯥꯏꯔꯦꯛ ꯀꯥꯎꯔꯤ ꯀꯩꯕ ꯐꯨꯅꯥꯜ ꯃꯔꯤꯡꯗꯤ ꯅ ꯅꯠꯇꯦ ꯒꯥꯔꯤ ꯌꯥꯝꯁꯨ ꯌꯧꯗ꯭ꯔꯤꯅꯦ ꯍꯥꯏꯕꯀꯣ ꯑꯗꯨꯗ ꯑꯣ ꯑꯗꯨꯗ ꯑꯩꯅ ꯑꯗꯨꯗꯤ ꯅꯥꯜ ꯃꯅꯤ ꯌꯧ ꯎꯗ꯭ꯔꯤꯕ ꯅꯪꯒꯤꯗꯣ ꯑꯩꯁꯨꯣ ꯈꯪꯗ꯭ꯦꯕ ꯃꯥ ꯑꯉꯥꯡꯒꯤ ꯄꯣꯠꯇꯣ ꯑꯗꯨꯗꯤ ꯑꯗꯨꯃꯥꯏꯅ ꯇꯦꯛꯁ ꯊꯥꯔꯦꯏꯁꯤ ꯅꯣꯡꯉꯥꯜꯂꯀꯥꯟꯗ ꯑꯃꯨꯛ ꯑꯗꯨꯒ ꯃꯥꯗꯣ ꯄꯨꯡ ꯈꯔ ꯏꯂꯚꯦꯟ ꯊꯥꯔꯇꯤ ꯑꯗꯨꯃꯥꯏꯅ ꯑꯗꯨꯃꯥꯏꯅ ꯑꯗꯨꯨ ꯇꯦꯛꯁ ꯊꯥꯔꯛꯑꯝꯃꯦ ꯃꯣꯔꯅꯤꯡ ꯚꯤꯌꯨꯒ ꯍꯥꯏꯔꯒ ꯈ ꯐꯖ ꯑꯃ ꯃꯅ ꯚꯤꯗꯤꯑꯣꯒ ꯐꯣꯇꯣꯒ ꯊꯥꯔ ꯑꯁ ꯃꯐꯝꯗꯣ ꯐꯖꯕ ꯑꯃꯛ ꯑꯁ ꯑꯩꯅ ꯐꯖꯕꯁꯦ ꯎꯕꯗꯒꯤ ꯉꯥꯎꯈ꯭ꯔꯦ ꯍꯥꯏꯇꯥꯔꯦ ꯑꯩ ꯑꯗꯨꯃꯥꯏꯅ ꯊꯥꯔꯝꯃꯦ ꯑꯗꯣ ꯑꯩꯗꯣ ꯇꯦꯛꯁ ꯇꯧ ꯈꯪꯕ ꯊꯥꯒꯤ ꯇꯧꯔ ꯍꯟꯒꯦ ꯇꯧꯔꯒ ꯑꯗꯨꯝ ꯀꯥꯎ ꯑꯗꯨꯝ ꯀꯣꯟꯅ ꯍꯥꯏꯔꯒꯦ ꯑꯗꯨꯅ ꯑꯗꯨꯗꯣ ꯀꯣꯟꯅ ꯍꯥꯏꯔꯒꯦ
ꯑꯣ
ꯑꯗꯨꯗꯣ ꯍꯧꯖꯤꯛꯀꯤꯗꯣ ꯃꯥꯅ ꯇꯦꯛꯁꯁꯦ ꯊꯥꯔ ꯑꯩꯗꯣ ꯑꯗꯨꯝ ꯀꯥꯎꯋꯦꯕ ꯉꯁꯤꯁꯦ ꯑꯩꯁꯦ ꯑꯦꯁꯥꯏꯟꯃꯦꯟ ꯑꯃ ꯇꯧꯕ ꯆꯠꯂꯨꯅꯦꯕ ꯑꯦꯝ ꯌꯨꯗ ꯑꯩꯒꯤ ꯚꯕꯤꯗꯤꯑꯣ ꯅꯝꯕ ꯆꯠꯂꯨꯏꯕ ꯚꯗꯤꯑꯣ ꯃꯇꯦꯛ ꯃꯇꯦꯛ ꯈꯔ ꯑꯗꯨꯗꯨꯒꯤ ꯑꯦꯁꯥꯏꯟꯃꯦꯟꯒꯤ ꯀꯨꯝꯕꯤ ꯑꯦꯜ ꯀꯨꯝꯕꯤ ꯑꯗꯨꯒꯤ ꯊꯕ ꯆ ꯈꯣꯡ ꯌꯥꯗ꯭ꯔꯅ ꯀꯃꯥꯏꯅ ꯆꯠꯇꯣꯔꯤꯒꯦ ꯈꯣꯡ ꯐꯠꯇ ꯐ꯭ꯔꯤꯌꯦ ꯑꯩ ꯉꯁꯤ ꯆꯠꯂꯨꯕꯗꯣ ꯈꯣꯡꯁꯨ ꯆꯣꯡꯈꯠꯂꯦ ꯍꯥꯏꯔꯛꯄꯅꯦ ꯐꯣꯇꯣ ꯁꯨꯠ ꯇꯧꯅꯕ ꯑꯗꯨꯃꯥꯏꯅ ꯇꯧꯋꯦ ꯑꯗꯣ ꯈꯪꯗꯦꯗ ꯑꯩ
ꯀꯔꯤꯅꯣ ꯃꯈꯣꯟꯗꯣ
ꯗꯦ ꯃꯔꯨꯞ ꯑꯃꯨꯛ ꯍꯗꯣꯔꯤ ꯌꯥꯎ ꯔ
ꯀꯅꯥꯅꯣ
ꯃꯃꯤꯗꯨꯔꯤ ꯅꯨꯄꯤꯅ ꯍꯧꯔꯦꯅꯦ
ꯀꯩ ꯕꯥ
ꯃꯃꯤ ꯇꯤꯕꯤꯒꯤ ꯃꯔꯨꯞ ꯎ ꯅꯨꯄꯤꯅ
ꯃꯔꯨꯞ ꯃꯔꯨꯞ ꯃꯔꯨꯞ ꯑꯩꯒꯤ ꯃꯔꯨꯞ
ꯌꯧꯔꯛꯅꯤ ꯈꯟꯕꯗꯥ ꯅꯪ ꯍꯦꯛꯇꯥ ꯅꯤꯡ ꯖꯥꯪꯉꯥꯛꯏ ꯑꯩ ꯍꯦꯛꯇꯥ ꯅꯤꯪ ꯖꯡꯉꯛꯏ
ꯍꯣꯏ ꯇꯥꯡ ꯇꯔꯥ ꯌꯧꯔꯝꯗꯥꯏꯁꯦ ꯑꯩ ꯃꯊꯥ ꯁꯥꯥꯕ ꯍꯧꯔꯛꯑꯅꯤ ꯄꯩꯁꯥ ꯂꯩꯇꯕꯒꯤ
ꯑꯪ ꯇꯨꯏꯁꯟ ꯆꯠꯂꯤꯗ ꯇꯨꯏꯁꯟ ꯆꯠꯇ꯭ꯔꯕꯣ
ꯑꯁ ꯕꯦꯃꯥ ꯍꯟꯗꯛ ꯅꯥꯕꯗꯒꯤ ꯂꯨꯄꯥ ꯂꯤꯁꯤꯡ ꯅꯤꯄꯥꯥꯟꯅꯤ ꯑꯩꯅ ꯗ꯭ꯌꯨ ꯆꯠꯂꯤꯁꯦ ꯇꯨꯏꯁꯟ ꯄꯩꯁꯥ ꯐꯪꯉꯛꯄ ꯉꯥꯏꯔꯤꯅꯦ ꯑꯩ
ꯑꯁ ꯑꯩ ꯈꯣꯡꯗꯒ ꯈꯜꯂꯦ ꯃꯣꯏ ꯉꯁꯤ ꯈꯔ ꯆꯠꯂꯨꯕꯦ
ꯍꯥ
ꯈꯣꯡꯁꯦ ꯑꯗꯨ ꯄꯣꯡꯈꯠꯂꯦꯕ ꯉꯁꯤ ꯈꯔꯗꯤ ꯆꯠꯂꯨꯨꯔꯦ ꯄꯣꯝꯈꯠꯂꯦ ꯄ ꯋꯥꯔꯤꯁꯤꯦ ꯀꯨꯏꯅ ꯁꯥꯅ ꯁꯥꯟꯅꯗꯣꯔꯤꯕꯅꯤꯀꯣ ꯈꯪꯍꯧꯔ
ꯑꯗꯣ ꯑꯩꯅ ꯋꯥ ꯉꯥꯡꯕꯁꯦ ꯑꯩꯒꯤ ꯃꯈꯣꯟꯁꯦ ꯑꯃꯨꯛ
ꯅꯪ ꯇ ꯅꯪ ꯅꯪ ꯈꯣꯟꯗꯨ ꯍꯣꯏ ꯇꯥꯔꯛꯑꯦ ꯑꯩꯉꯣꯟꯗꯁꯨ ꯑꯗꯨ ꯈꯗꯦ ꯀꯃꯥꯏꯅ ꯇꯧꯗꯣꯏꯅꯣ ꯈꯪꯗꯦ ꯌꯥꯗ ꯈꯪꯗꯦ ꯌꯥꯕ꯭ꯔꯥ ꯌꯦꯡꯉꯁꯤꯁꯦ ꯑꯍꯥꯟꯕꯒꯤꯗꯨꯗ ꯌꯥꯗ꯭ꯔꯥ ꯌꯥꯗ꯭ꯔꯦ ꯀꯩꯗꯧꯕꯅꯦ ꯑꯗꯨ ꯋꯥꯔꯤꯕꯨ ꯑꯀꯥꯏ ꯑꯇꯣꯏ ꯅꯠꯇꯅ ꯑꯇꯣꯞꯄ ꯑꯇꯣꯞꯄ ꯑꯀꯥꯏ ꯑꯇꯣꯏ ꯅꯠꯇꯅ ꯋꯥꯔꯤ ꯑꯇꯣꯞꯄ ꯂꯩꯇꯦ ꯅꯃꯥꯟꯅꯕꯤꯒꯤꯗꯤ ꯊꯃꯣꯏ ꯀꯥꯏꯕ ꯅꯠꯇꯦ ꯁꯤꯗ ꯃꯣꯏꯁꯤ ꯀꯥꯏꯔ ꯈꯛꯇ ꯂꯩꯔꯒꯦꯅ ꯈꯜꯂꯕ꯭ꯔꯥ ꯈꯪꯗꯦ ꯀꯥꯏꯔꯦ ꯀꯥꯏꯔꯦ ꯍꯟꯗꯛꯇꯤ ꯐ ꯐꯖꯅꯥ ꯀꯥꯏ ꯅꯪꯉꯣꯟꯗ ꯋꯥꯔꯤ ꯑꯃ ꯂꯤꯈ꯭ꯔꯕ
ꯎꯝꯍ
ꯑꯩ ꯅꯣꯡꯃ ꯂꯤꯛꯂꯥꯗ ꯈꯣꯡ ꯁꯦꯂ ꯁꯦꯠꯑꯒ ꯆ ꯄꯩꯊꯥ ꯊꯥꯕ ꯆꯠꯅꯤꯡ
ꯎꯝ
ꯄꯥ ꯊꯥꯕ ꯆꯠꯄꯗꯨꯗ ꯑꯩꯅ ꯍꯥꯏꯕ ꯑꯃ ꯁꯦꯜꯂꯣ ꯄꯤꯌꯥꯁ
ꯑꯗꯨꯗ ꯂꯪ ꯂꯤꯈ꯭ꯔꯦ ꯑꯩꯉꯣꯟꯗ
ꯍꯟꯅꯔ ꯍꯥꯏꯕ
ꯎꯝ
ꯔꯛꯑꯦ ꯍꯥꯏꯕ ꯑꯦ ꯍꯣꯏ ꯊꯦꯡꯅꯔꯛꯑꯦ ꯍꯥꯏꯕ
ꯑꯗꯨ ꯊꯦꯡꯅꯔꯛꯄꯩꯗꯣ ꯅꯪ ꯈ꯭ꯔꯗꯨꯗꯤ ꯆꯆꯥꯄꯣꯛ ꯀꯗꯧꯕꯩ
ꯌꯦꯠꯇꯁꯨꯗ ꯑꯣ ꯅꯉꯦꯕ
ꯎꯝ
ꯁꯤ ꯌꯥꯝꯃꯟꯗꯅ ꯀꯥꯎꯔꯦ ꯑꯩꯁꯦ ꯋꯥꯔꯤꯁꯦ
ꯃꯤ ꯈꯨꯗꯤꯡꯒꯤ ꯂꯤꯕ꯭ꯔꯥ
ꯏꯗꯗ ꯈꯔ ꯂꯤꯕ ꯌꯥꯕ ꯈꯔ ꯂꯤꯗꯕ ꯌꯥꯗꯕ ꯇꯧꯔꯒ ꯏꯔꯦꯛ ꯑꯗꯨ ꯍꯥꯏꯔꯝꯒ ꯔꯥꯎ ꯁ ꯑꯩꯁꯦ ꯈꯣꯡ ꯌꯥꯗꯦꯅ ꯂꯩꯕꯁꯦ ꯄꯤꯡꯀꯤꯗꯣ ꯑꯅꯥꯕ ꯍꯪꯕ ꯂꯥꯛꯀꯦꯅ ꯍꯥꯏꯔꯛꯏ ꯑꯅꯣ ꯍꯣ ꯑꯣ ꯂꯥꯛꯑꯣ ꯂꯥꯛꯑꯣ ꯃꯥꯗꯤ ꯍꯥꯏꯌꯦ ꯃꯥꯗꯣ ꯑꯆꯥꯄꯣꯠ ꯂꯩꯔ ꯂꯥꯛꯀꯦꯅ ꯍꯥꯏꯔꯛꯄ ꯅꯦꯕ ꯑꯗꯨꯗꯨ ꯃꯗꯣ ꯂꯥꯛꯄꯗꯤ ꯂꯥꯛꯑꯦꯕ ꯃꯥꯒꯤ ꯄꯨꯡ ꯑꯅꯤ ꯃꯈꯥꯏ ꯇꯥꯔ ꯂꯥꯛꯑꯦꯕꯀꯣ
ꯎꯝ
ꯀꯧꯔꯛꯄꯗꯗꯒꯤꯗꯤ ꯆꯪꯉꯛꯄꯗꯗꯤ ꯅꯤꯁꯤ ꯅꯤꯁꯤ ꯂꯩꯕ꯭ꯔꯣ ꯀꯟꯗ ꯆꯪꯉꯦꯣꯏ ꯈꯨꯕꯥꯒꯁꯨ ꯂꯩꯌꯦꯕ ꯑꯗꯨꯝ ꯀꯥꯟꯗ ꯈꯣꯡꯕ ꯄꯣꯝꯕ ꯑꯩ ꯁꯨꯝ ꯈꯟꯅꯔꯝꯕꯒꯤ ꯑꯗꯨꯗꯨꯒ ꯃꯥꯁꯦ ꯆꯪꯉꯛꯑꯀꯥꯟꯁꯤꯗ ꯑ ꯀꯩꯅꯣ ꯇꯧꯔꯕ ꯑꯥ ꯆꯪꯉꯛꯏꯀꯣ ꯆꯪꯉꯛꯑꯀꯥꯟꯁꯤꯗ ꯃꯥꯁ ꯈꯨꯃꯥ ꯍꯣꯏ ꯈꯨꯃꯥ ꯍꯣꯏ ꯊꯣꯛꯈꯦꯗ ꯃꯥꯁꯦ